ꯣꯏꯅꯤꯅꯦ ꯍꯥꯎ ꯇꯥꯔꯦ ꯇꯥꯔꯦ
ꯑꯣ ꯅꯪꯒꯤꯁꯤꯗꯤ ꯅꯣꯛꯅꯤꯡꯕ ꯊꯧꯗꯣꯛ ꯅꯪ ꯅꯣꯛꯅꯤꯡꯕ ꯊꯧꯗꯣꯛ ꯉꯥꯛꯇꯅꯤꯅꯦ ꯅꯪꯒꯤꯁꯤꯗꯤ
ꯑꯁ ꯅꯣꯛꯅꯤꯡꯉꯤꯅ ꯅꯣꯛꯅꯤꯡꯗꯗ ꯑꯩꯁꯗ ꯉꯛꯇꯅ ꯌꯥꯔ ꯀꯥꯊꯣꯛꯇꯅ
ꯐꯣꯟꯅꯨ ꯄꯥꯏꯔꯛꯄ꯭ꯔꯣ
ꯑꯃꯨꯛ ꯀꯣꯜꯕꯦꯛ ꯇꯧꯔꯛꯕ
ꯑ ꯍ
ꯑꯩꯅ ꯑꯥ ꯂꯩꯩ ꯀꯥꯟꯅ ꯑꯣꯏꯗꯣꯏꯅꯦꯕ ꯖꯨꯟ ꯑꯦꯠ ꯍꯥꯏꯗꯤ ꯑꯦꯛꯖꯥꯝ ꯑꯦꯛꯖꯥꯝ ꯂꯣꯏꯕ ꯅꯨꯃꯤꯠ ꯑꯦꯛꯖꯥꯝ ꯂꯣꯏꯔꯒ ꯖꯨꯟ ꯑꯦꯠꯁꯦ ꯀꯩꯅꯣ ꯑꯦꯛꯖꯥꯝꯗꯤ ꯂꯣꯏꯔꯦ ꯑꯩꯈꯣꯏ ꯀꯦ ꯃꯅꯨꯡꯗ
ꯑ ꯀꯦ ꯃꯅꯨꯡꯗꯗꯔꯣ
ꯍꯣꯏ ꯀꯦꯃ ꯍꯗꯦꯇꯦꯅꯦꯗ꯭ꯔꯣ
ꯑꯗꯥꯥ ꯑꯗꯨꯝ ꯇꯧꯕꯅꯦ
ꯍꯣꯏ ꯑꯦꯛꯖꯥꯝ ꯂꯣꯏꯔꯗꯤꯦ ꯇꯦꯟꯠꯇꯦ ꯐꯣꯔꯗ ꯅꯠꯇ꯭ꯔꯣ
ꯁꯤꯛꯁꯇ ꯅꯠꯇ꯭ꯔꯣ
ꯁꯤꯛꯁꯇ
ꯁꯤꯁ ꯇꯔꯐꯒ꯭ꯌꯥꯟ ꯭ꯟ ꯇꯗꯅꯤ
ꯄꯣ ꯑꯩ ꯄꯠ ꯃꯥꯡꯉꯦꯗꯣ ꯗꯦꯠ ꯐꯣꯔꯗꯅꯦ ꯑꯉꯥꯎꯕꯤ ꯗꯦꯠ ꯐꯣꯔꯗꯅꯦ ꯑꯩꯖꯥ ꯅꯣꯏꯗꯣ ꯑꯗꯨꯒ ꯀꯦꯝꯁꯦ ꯁꯝ ꯂꯥꯞꯅꯔꯝꯃꯤꯁꯦ ꯀꯩꯗꯧꯒꯤ ꯃꯔꯛꯇꯨꯗ ꯀꯔꯤꯒꯨꯝꯕ ꯊꯕꯛ ꯈꯔꯗꯤ ꯇꯧꯔꯝꯃꯅꯤ
ꯈꯪꯗꯦ ꯃꯔꯔꯛꯇꯅ ꯏꯂꯥꯏ ꯊꯔ ꯂꯥꯏꯚ ꯊꯥꯔ ꯀꯥꯟꯟꯗ꯭ꯔꯥ
ꯑ ꯑꯣꯏꯔꯒꯅꯤ ꯑꯣꯏꯔꯒꯅꯤ ꯑꯗꯨ ꯃꯔꯛꯇ ꯂꯥꯏꯔꯤꯛ ꯇꯥꯕꯗꯣ ꯑꯇꯣꯞꯄ ꯊꯕꯛꯀ ꯈꯔꯁꯨ ꯂꯩꯈꯤꯕꯅꯦ ꯀꯦꯝ ꯊꯦꯡꯊꯈꯤꯕꯗꯣ ꯀꯩꯒꯤꯅꯣꯗꯤ ꯈꯪꯗ꯭ꯔꯦ ꯑꯩ ꯏꯔꯥꯡ ꯂꯩꯈꯤꯕ꯭ꯔꯥ ꯑꯥ ꯏꯔꯥꯡ ꯂꯩꯕ ꯈꯪꯉꯦ ꯍꯪꯉꯦ ꯍꯪꯉꯦ ꯔꯦꯂꯤ ꯆꯠꯀꯅꯦꯅ ꯍꯥꯏꯕ ꯌꯥꯡꯉꯦ ꯆꯪꯉꯦ ꯗꯦꯠ ꯑꯦ ꯗꯦꯠ ꯑꯦꯠ
ꯀꯩꯅꯣ ꯇꯧꯈ꯭ꯔꯤꯗꯣ ꯀꯦꯔꯤ ꯀꯔꯤ ꯀꯦꯔꯤ ꯀꯔꯤ ꯑꯥ
ꯇ ꯕꯔꯤ ꯄ ꯑꯗꯨꯒꯤꯗꯅ ꯑꯣꯏꯔꯕꯤꯗꯤꯦ ꯑꯗꯨꯒ
ꯅꯣꯛꯅꯤꯡꯉꯦꯍꯦ
ꯑꯗꯨꯒ ꯁꯣꯏꯕꯅꯦꯒ ꯍꯥꯏꯔꯤ ꯑꯩꯈꯣꯏꯇꯣꯟꯅ ꯑꯗꯨꯒ ꯑꯣꯀꯦꯒ ꯍꯥꯏꯔꯤ ꯅꯣꯛꯅꯤꯡꯕꯅ
ꯌꯥꯏ
ꯑꯩ ꯅꯝꯗꯜ ꯋꯥꯔ
ꯐꯔꯦ ꯐꯔ ꯃꯤ ꯗꯤꯁꯝꯃꯔꯅꯤ ꯄꯪ ꯀꯣꯏꯗ ꯀꯣꯏꯕ ꯆꯠꯅꯤ ꯑꯩꯣꯏ ꯄꯁꯥꯅꯤ ꯑꯦ
ꯊꯣꯛꯂꯛꯄꯗ ꯑꯩ ꯆꯠꯄꯅꯦ ꯆꯠꯄ ꯆꯠꯄꯗ ꯃꯥꯗꯤ ꯂꯦꯞꯄꯪꯁꯤꯔꯣꯏ
ꯂ ꯄꯪꯒꯤꯔꯣꯏ ꯂꯦꯞꯄꯪꯒꯤꯔꯣꯏ
ꯑꯩꯈꯣꯏ ꯆꯠꯄꯗꯤ ꯅꯣꯡꯉꯥꯜꯂꯒ ꯆꯨꯔꯥꯛꯈꯣꯔꯣꯏꯑꯦ ꯆꯥꯛꯝꯃꯦ ꯆꯥꯛꯎꯨꯝ ꯂꯩꯔꯛꯄꯗꯒꯤ ꯊꯝꯕꯥꯜꯗꯐꯝꯗꯧꯖꯠꯂꯦ ꯊꯝꯕꯥꯜꯐꯝ ꯆꯠꯄꯗꯒꯤꯩ ꯑꯃꯨꯛ ꯀꯤꯍꯣꯝ ꯆꯥꯕ ꯍꯧꯁꯤꯜꯂꯦ ꯈꯜ ꯂꯩꯔꯦ ꯑꯗꯨꯕꯨꯗꯤ ꯂꯣꯛꯇꯥꯛꯇ ꯏꯁꯇꯦ ꯇꯧꯔꯟꯅ ꯄꯩꯁꯥ ꯄꯥꯏꯔꯗꯤꯕ ꯄꯩꯁꯥ ꯄꯥꯏꯗꯕꯁꯤꯗꯀꯣ
ꯎ ꯃꯥꯅꯦ ꯑꯩꯈꯣꯏꯗꯤ ꯌꯨꯝꯗꯩ ꯃꯄꯥꯟꯗ ꯊꯣꯛꯄ ꯌꯥꯕ ꯆꯥꯟꯗꯦ ꯊꯕꯛꯀꯤ ꯊꯕꯛ ꯉꯥꯛꯇꯅꯤꯅ ꯑꯩꯈꯣꯏꯗꯥ ꯍꯏ ꯑꯩꯈꯣꯏ ꯃꯃꯥ ꯍꯣꯏ ꯊꯕꯛ ꯂꯩꯕꯅꯤꯅ ꯌꯨꯝꯗꯩ ꯑꯝꯇ ꯍꯦꯟꯗꯣꯛꯅ ꯌꯥꯗ꯭ꯔꯦ
ꯅꯨꯄꯥ ꯂꯩꯇꯦꯕ ꯅꯛꯑꯁꯨ ꯁ꯭ꯇꯦ ꯇꯧꯕ ꯌꯥꯗ꯭ꯔꯦꯕ ꯊ
ꯌꯥꯗꯦ ꯌꯨꯝꯒ ꯁꯥ ꯂꯣꯏꯔꯀꯣꯅ
ꯊꯥꯅꯤꯒꯤ ꯃꯇꯨꯡꯗ ꯂꯣꯏꯔꯦ ꯂ ꯉ
ꯏꯁ ꯗꯞꯇꯤ ꯀꯂꯔꯗꯤ ꯅꯪꯉꯣꯟ ꯂꯣꯏ ꯂꯩꯔꯝꯃꯦꯅꯦ
ꯒꯥꯔꯤ ꯆꯥꯛꯈꯃꯥꯡꯗ ꯍꯦꯟꯅ ꯄꯤꯛꯑꯦꯗꯥꯏ ꯅꯣꯏ ꯌꯨꯝꯗꯨꯅ
ꯄꯤꯛꯑꯦ ꯄꯤꯛꯑꯦꯅꯦ ꯑꯪꯀꯪ ꯅꯠꯇꯣꯏꯅꯦ ꯑꯩꯈꯣꯏ ꯌꯨꯝ ꯄꯤꯛꯑꯦ ꯑꯃ ꯀꯩꯅꯣ ꯇꯧꯔ ꯎꯔ ꯈꯪꯅꯤ
ꯎꯝ ꯍꯣꯏ ꯍꯣꯏ ꯅꯣꯡꯃ ꯂꯥꯛꯄ ꯍꯥꯏꯗꯨꯅ
ꯑ ꯆ ꯀꯔꯤ ꯀꯔꯤ ꯀꯔꯤ ꯍꯪꯒꯥꯕꯤꯗ ꯂꯥꯛꯑꯣꯁꯤ ꯁꯪꯒꯥꯕꯨꯗꯤ ꯅꯪꯅꯤꯈꯣꯏ ꯄꯨꯂꯞ ꯂꯩꯔꯤ ꯀꯥꯟꯗꯗꯤ ꯀꯩꯅꯣ ꯇꯧꯔꯤꯀꯥꯟꯗꯗꯤ ꯀꯨꯂꯦꯁ ꯇꯃꯤ ꯀꯥꯟꯗꯗꯤ
ꯅꯪꯉꯅꯤ ꯅꯪꯉꯅꯤ ꯗꯤꯄꯤꯀꯥꯗꯨꯁꯦ ꯂꯥꯛꯑꯣ ꯍꯥꯏꯔꯕ
ꯎꯝ ꯅꯣꯏꯕꯥꯅꯤ ꯁꯦꯃꯤꯅꯥꯔ ꯆꯠꯄꯗ ꯁꯦꯃꯤꯅꯥꯔ ꯆꯠꯄꯗꯨꯗ ꯈꯔ ꯀꯣꯏꯊꯔꯛꯑꯣ
ꯁꯦꯃꯤꯅꯥꯔꯗ ꯃꯣꯏ ꯄꯨꯡꯒ ꯑꯗꯨꯝ ꯐꯥꯖꯤꯜꯂ ꯊꯝꯃꯅꯤ ꯑ ꯋꯥ ꯉꯥꯡꯗꯣꯏ ꯌꯔꯝꯒꯅꯤ ꯆꯥꯛꯁꯨ ꯌꯥꯎꯋꯦ ꯍꯥꯏꯃꯤꯅꯦ ꯆꯥꯛ ꯆꯥꯕꯨ ꯃꯇꯝꯁꯨꯣꯡ ꯈꯥꯏꯗꯣꯛꯑꯅꯤ
ꯎꯝ ꯎꯝ ꯈꯔꯕꯨꯗꯤ ꯑꯗꯨꯝ ꯊꯦꯡꯗꯧ ꯃꯥꯜꯂꯦ
ꯊꯦꯡꯉꯅꯤ ꯑꯗꯣ ꯑꯗꯨꯅꯦ ꯑꯗꯨꯗꯤ ꯑꯩ ꯍꯥꯏꯁꯦ ꯁꯦꯃꯤꯅꯥꯔꯒꯤꯗꯨꯗ ꯑꯩꯗꯣ ꯍꯣꯁꯇꯦꯜꯗ ꯂꯩꯍꯧꯔꯕ ꯑꯗꯨꯒ ꯅꯣꯡꯉꯥꯂꯒ ꯆꯦꯛꯀꯝ ꯂꯥꯛ ꯎꯅꯔꯕ ꯑꯩ ꯈꯜꯂꯤꯁꯦ
ꯌꯥꯏ ꯑꯗꯨ ꯑꯗꯨꯁꯨ
ꯍꯥꯏꯗꯤ ꯕꯔꯥꯗꯣ ꯆꯅꯤ ꯍꯅꯅꯦ ꯇꯤꯡꯗꯣꯏꯗꯣ
ꯍꯣꯏ ꯍꯥꯡꯀꯠ ꯍꯟꯗ ꯍꯥꯡꯀꯠ ꯍꯟꯗ ꯑꯃꯨꯛ ꯆꯠꯂꯗꯤ ꯁ
ꯑꯗꯨꯗꯤ ꯄꯥꯝꯃꯨꯗ꯭ꯔꯥꯩ ꯌꯥꯥꯗ ꯄꯩꯁꯥ ꯍꯥꯏꯅ ꯄꯩꯁꯥ ꯄꯥꯏꯗ꯭ꯔꯤ ꯀꯥꯥꯟꯗ
ꯀꯩꯅꯣ ꯇꯧꯔꯣ ꯄꯩꯁꯥꯗꯣ ꯈꯥꯁꯃ
ꯅꯪ ꯁꯪꯕ ꯑꯕꯔꯠ
ꯑꯩꯕꯗꯤ ꯌꯥꯗ ꯅ ꯌꯥꯔꯗꯤ ꯁꯨꯡꯃꯣꯏꯕꯅꯤꯗ
ꯁꯒꯗꯥꯕꯅꯤ ꯁꯒꯗꯥꯕꯅꯤ ꯑꯩ ꯍꯧꯖꯤꯛꯀꯤ ꯐꯣꯟ ꯇꯠꯈ꯭ꯔꯤꯗꯣ ꯃꯤꯅꯠ ꯀꯌꯥꯅ ꯊꯦ ꯍ ꯍꯧꯕ꯭ꯔꯥ
ꯇꯔꯥꯗ ꯅꯠꯇ꯭ꯔꯣ
ꯇꯔꯥ ꯐꯥꯗ ꯆꯥꯏꯈꯤꯕ꯭ꯔꯅꯦ
ꯇꯔꯥ ꯐꯥꯈꯤꯕꯅꯤ ꯐꯥꯕꯗꯤ ꯐꯥꯈꯤꯕꯅꯤ
ꯑꯣ ꯑꯩꯗꯤ ꯎꯍꯧꯗ꯭ꯔꯦ ꯇꯠꯂꯦ ꯈꯪꯗꯦꯀꯣ
ꯑꯩꯁꯨ ꯑꯩꯁꯨ ꯈꯪꯗ꯭ꯔꯤꯅꯦ ꯑꯦ ꯅꯪꯅ ꯀꯩꯅꯣ ꯊꯥꯔꯛꯄꯩ ꯑꯗꯨꯗ ꯋꯥꯆꯞꯇ ꯊꯥꯔꯛꯄꯗꯨꯗꯩ ꯆꯪꯅ ꯌꯦꯡꯉꯦ ꯖꯒ
ꯑꯣ ꯑꯩꯗꯣ ꯉꯁꯥꯏ ꯑꯌꯨꯛ ꯑꯁꯥꯏ ꯑꯌꯨꯛ ꯅꯠꯇꯦ ꯑꯁꯨꯃꯥꯏꯅ ꯑꯁꯥꯏ ꯑꯌꯨ ꯄꯨꯡ ꯅꯤꯄꯥꯜꯒ ꯀꯌꯥꯅꯪ ꯑꯣꯏꯇꯥꯔꯦ ꯃꯥꯥꯏ ꯏꯁꯇꯦꯇꯁꯇꯣ ꯑꯗ ꯑꯩꯗꯣ ꯏꯁꯇꯦꯇꯁꯇꯣ ꯉꯔꯥꯡꯗꯤ ꯐꯣꯟ ꯉꯥꯏꯍꯥꯛ ꯌꯦꯡꯉꯝꯃꯒ ꯑꯗꯨꯝ ꯌꯦꯡꯗ꯭ꯔꯦꯕ ꯊꯥꯔ ꯇꯨꯝꯃꯦꯕ ꯍꯧꯖꯤꯛꯀ ꯑꯩ ꯐꯣꯜ ꯄꯄꯥꯛ ꯌꯦꯡꯗ꯭ꯔꯦ ꯑꯗ ꯉꯥꯡ ꯀꯩꯅꯣꯅ ꯕ꯭ꯔꯣꯟꯅ ꯍꯣꯡꯃꯣꯒꯤ ꯇꯥꯏꯞꯇ ꯊꯕꯛ ꯀꯃꯣ ꯍꯥꯏꯕ ꯊꯕꯛꯄꯗꯨꯗꯤ ꯌꯦꯡꯍꯧꯕ꯭ꯔꯥ
ꯀꯩ ꯌꯦꯡꯗꯦ ꯍꯧꯖꯤꯛ ꯇꯨꯝꯅꯕ ꯍꯣꯅꯦ ꯀꯗ
ꯃꯥꯥꯟꯅ ꯍꯥꯏ ꯌꯥꯥꯟꯗꯦ ꯑꯩꯈꯣꯏꯅ ꯐꯣꯟꯁꯦ ꯍꯣꯁꯄꯣꯠ ꯊꯥꯔ ꯀꯥꯟꯗ ꯐꯣꯟꯁꯦ ꯃꯩ ꯑꯃꯇ ꯌꯥꯎꯗꯕ ꯄꯥꯏꯗꯅꯕ ꯃꯇꯝ ꯂꯩꯇꯕ ꯑꯗ ꯑ ꯅꯣꯡꯉꯥꯜꯂ ꯌꯦꯡ ꯀꯥꯏꯃꯥꯏꯅ ꯂꯩꯔꯝꯃꯦ
ꯎꯝ
ꯏ ꯋꯥꯅꯤꯗ ꯑꯗ ꯑꯩꯅ ꯅꯣꯛꯅꯤꯡꯉꯛꯄ ꯍꯥꯏꯇꯥꯔꯦ ꯅꯨꯄꯤꯗꯨꯁꯨ ꯑꯗꯨ ꯊꯥꯔꯛꯄꯅꯤꯗ ꯅꯣꯛꯅꯤꯡꯉꯛꯄꯒꯤ
ꯑꯣꯏꯣꯏꯔꯣꯏꯗ ꯃꯣꯏ ꯑꯅꯤ ꯀꯩꯅꯣꯗꯣ
ꯎꯝ ꯑꯍꯤꯡ ꯑꯍꯤꯡꯅ ꯃꯤꯉꯣꯟꯗ ꯈꯠꯂꯍꯧꯗꯅ ꯂꯩꯔꯔꯕ ꯅꯨꯡꯉꯥꯏꯅꯤꯕ ꯅꯨꯡꯉꯥꯏꯔꯤ
ꯆꯂ ꯖꯣꯔꯖꯤꯅꯥꯗ ꯍꯪꯕꯤꯌꯔ ꯅꯪ ꯅꯝꯕꯔꯗ
ꯃꯤꯌꯥꯗꯗꯤ ꯍꯪꯈ꯭ꯔꯕꯅꯦ ꯑꯗꯣ ꯃꯥ ꯃ ꯆꯦꯠ ꯁꯥꯜꯂꯛꯇꯕ
ꯎꯝ ꯃꯤ ꯑꯩꯏꯗꯤ ꯅꯝꯕꯔ ꯂꯩꯇꯦ ꯑꯩꯉꯣꯟꯗ
꯭ꯔꯨꯨꯞ ꯇꯌꯥ ꯍꯒ ꯂꯩ ꯂ ꯊ ꯍꯪꯒꯣ ꯂꯩꯗ
ꯎꯝ
ꯨꯔꯖꯤ ꯅꯥꯕꯥꯅꯤ ꯆꯨꯃꯤꯅꯤ ꯗꯦꯁ ꯐ꯭ꯔꯦꯅꯤ ꯀꯧꯕ
ꯌꯥ ꯃꯥꯅꯤ ꯀꯩꯩꯅꯣ
ꯃꯤꯁ ꯂꯛꯁꯃꯤꯒꯗꯣ ꯍꯦꯛꯇ ꯂꯥꯏ ꯈꯣꯏꯔꯝꯖꯔꯨ ꯅꯣꯡꯉꯥꯟꯜꯂꯛꯄꯗꯩ ꯇꯞ ꯅꯞꯁꯤꯟꯗꯩ ꯃꯔ ꯁꯤ ꯃꯔꯔꯁꯤ ꯍꯣꯏ
ꯑꯩꯩꯅ ꯅꯞꯁꯤꯟꯅꯕ꯭ꯔꯣ ꯑꯗꯨꯕ
ꯅꯪ ꯂꯧꯣꯞꯁꯤꯟꯗꯦ ꯍꯥꯏꯔꯗꯤꯦ ꯏꯃꯥꯅꯁꯤꯜꯂꯦ ꯍꯥꯏꯕꯁꯦ
ꯑꯩꯕꯨ ꯃꯤ ꯀꯧ ꯍꯥꯏꯕꯩ ꯇꯥꯏꯞꯇ
ꯑ ꯑꯗꯩꯗꯤ ꯀꯥꯁꯤꯗ ꯋꯥꯔꯤꯒꯁꯤ ꯅꯨꯡ ꯋꯥꯥꯏ ꯋꯥꯥꯏꯕ ꯁꯥꯔꯝꯗꯗꯅ ꯑꯩꯗꯤ ꯑꯩꯗꯤ ꯐꯣꯇꯣꯗ ꯐꯣꯇꯣ ꯐꯣꯇꯣ ꯌꯦꯡꯍꯟꯕꯒ ꯍꯥꯏꯕꯗ ꯑꯩ ꯈꯔꯁꯤꯅ ꯐꯣꯇꯣ ꯑꯗꯨꯝ ꯌꯦꯡꯗꯣꯏꯅꯦ ꯁꯤꯅꯦ ꯑꯩ ꯋꯥꯈꯜꯁꯦ ꯑꯗꯨꯁꯨꯅꯦꯕ ꯂꯥꯛꯏꯗꯣ ꯑꯗꯨꯇꯛꯄ ꯈꯔ ꯂꯥꯛꯈꯤꯕ ꯅꯠꯇꯦꯕ ꯑꯗꯨꯒꯗꯤ
ꯑꯗꯨꯒꯗꯤ ꯃꯥꯒꯤ ꯀꯩꯅꯣ ꯑꯣꯏꯅ ꯑꯣꯏ ꯂꯩꯔꯝꯃꯦ ꯅꯠꯇ꯭ꯔꯥ
ꯑꯗꯨ ꯅꯨꯄꯤꯗꯣ ꯉꯍꯥꯟ ꯊꯦꯡꯅꯩꯑꯌꯦ ꯃꯥꯅꯄ ꯅꯨꯄꯤꯗꯣ ꯑꯦꯛꯖꯥꯝ ꯃꯅꯨꯡꯗ
ꯃꯥꯅ ꯎꯠꯄ ꯅꯨꯄꯤꯗꯤ ꯑꯣ ꯑꯣ ꯅꯣꯏꯒꯤ ꯃꯅꯤꯄꯨ
ꯁꯤꯛꯁ ꯇꯔꯈꯦꯗꯣ ꯍꯣꯏ ꯍꯣꯏ ꯑ ꯁꯤꯁ ꯇꯔ ꯑꯗꯣ
ꯑꯣꯏꯣꯏ ꯍꯣꯏ ꯑꯁ ꯑꯦꯛꯖꯥꯝꯁꯤꯕꯨ ꯌꯥꯧꯕꯕꯤꯔꯛꯑꯗꯤ ꯐꯅꯤꯔ
ꯎꯝ ꯀꯔꯤꯅꯣꯅꯦ ꯌꯥꯎꯒꯅꯤ ꯌꯥꯎꯒꯅꯤ ꯑꯩꯅ ꯂꯣꯏ ꯅꯤꯕꯤꯔꯝꯃꯕꯅꯤ ꯑꯩꯅꯗꯤ ꯍꯧꯖꯤ ꯂꯣꯏ ꯌꯥꯎꯕꯅꯦ
ꯌꯥꯎꯔꯛꯇꯅꯤ ꯅꯪꯉꯣꯟ ꯇꯥꯏꯅꯅꯤꯡꯌꯦ ꯑꯩꯗꯤ
ꯌꯥꯔꯦ ꯌꯥꯔꯦ ꯃꯃꯥꯡꯗ ꯅꯅꯤꯕꯤꯒꯤꯩꯕꯨꯣ ꯀꯔꯤꯝ ꯄꯤꯖꯗꯦ ꯑꯗꯨꯒ ꯌꯥꯎꯔꯗꯕꯅꯤ ꯌꯦꯡꯉ
ꯍꯟꯗꯛꯇꯤ ꯑꯩ ꯌꯥꯎꯔꯛꯄꯗ ꯄꯤꯖꯔꯛꯑꯦ ꯑꯩꯅ ꯇꯔꯥ ꯄꯤꯕ ꯀꯩꯅꯣꯝ ꯁ ꯑ ꯄꯤꯔꯦ ꯑꯥ
ꯂꯥꯏꯔꯒꯗꯤ ꯑꯩꯈꯣꯏꯔꯣ ꯑꯃꯒꯤ ꯐꯧꯗꯒꯤ ꯀꯔꯤ ꯆꯦꯡꯚꯥꯏ ꯆꯦꯡꯚꯥꯏ ꯍꯩꯔꯒ ꯂꯩꯔꯝꯃꯦꯕ
ꯑ ꯀꯩꯅꯣ ꯅꯠꯇ꯭ꯔꯣ ꯑꯗꯨꯗꯤ ꯀꯩꯅꯣ ꯂꯣꯏꯔ ꯈꯨꯔꯨꯝꯕ ꯆꯠꯄ ꯗꯣ ꯑꯩꯈꯣꯏꯅ
ꯅꯪ ꯌꯥꯎꯗꯦ ꯑꯩꯇꯣꯟ ꯆꯠꯄ ꯅꯣꯏ ꯑꯝꯇ ꯌꯥꯎꯗꯦ ꯑꯩꯁꯨ ꯑꯗꯨꯝ ꯆꯠꯂꯦ ꯑꯦꯛꯖꯥꯝ ꯉꯁꯤꯅꯦ ꯑꯕ ꯅꯨꯃꯤꯠꯇꯣ ꯍꯋꯥꯏ ꯍꯧꯕ ꯅꯨꯃꯤꯠꯇ ꯑꯩ ꯏ ꯂꯥꯏꯣꯝ ꯆꯠꯂꯦꯕ
ꯎꯝ ꯂꯥꯏꯛ ꯍꯃ ꯆꯠ ꯆꯠꯂꯤꯕ
ꯂꯥꯏ ꯂꯖ ꯋꯥ ꯃꯥꯗꯔꯤ
ꯄꯑꯅ
ꯑꯦ ꯂꯥꯏ ꯈ ꯍꯧꯖꯕꯕꯨ ꯐꯠꯇ꯭ꯔꯣ
ꯄꯩꯌꯦ ꯄꯩ
ꯎꯝ ꯎꯝ ꯍꯥꯏꯖꯤꯒꯒꯤꯅ
ꯑꯪꯣꯟꯗ ꯅꯠꯇꯦꯅꯪꯣꯟꯗꯅꯤ ꯀ
ꯀꯅꯥ ꯑꯣꯏ ꯑꯗꯨꯣꯏꯅꯣ ꯍꯥꯏ ꯑꯣꯔꯣ ꯁꯤꯕ ꯂꯥꯡ ꯀꯥꯏꯗ ꯈꯪꯕ꯭ꯔꯣ ꯍꯥꯏ ꯆꯠꯂꯕ
ꯎꯝ ꯇꯥꯅꯤꯡꯅ ꯂꯣꯏꯔꯅꯤ ꯅꯪ ꯑꯍꯥꯟꯕꯒꯤ ꯂꯥꯛꯄꯒꯤ ꯇ ꯅ ꯅꯧ ꯐꯦꯛꯤꯡꯕꯕꯁꯤ
ꯔꯁꯤꯕ ꯔꯅꯦ ꯚꯥꯏ ꯀꯔꯤ
ꯃꯤ ꯎꯁꯤꯠꯈꯤꯗ꯭ꯔꯕ ꯅꯪ ꯑꯥꯟꯕꯗꯗꯤ
ꯑꯩ ꯑꯗꯨꯗ ꯀꯔꯤꯝ ꯇꯧꯖꯕ ꯅꯠꯆꯗꯦꯕ ꯑꯩ ꯀꯔꯤꯝ ꯈꯪꯖꯗꯦꯕ
ꯆꯪꯖꯔꯣꯏ ꯋꯥꯉꯥꯡ ꯁꯦꯉꯅ ꯃꯔꯣꯝ ꯇꯥ ꯅꯤꯡꯗꯧꯁꯦ ꯑꯩꯗꯤ ꯌꯥꯝ ꯍꯩꯅꯖꯦ ꯍꯥꯏꯕ ꯅꯪꯗ ꯍꯣꯡꯕ꯭ꯔꯥ ꯑꯍꯥꯟꯕꯗ
ꯑ ꯆꯤ ꯍꯥꯏꯔꯦ
ꯑꯦ ꯊꯤ ꯍꯥꯏ ꯅ ꯇꯤꯕꯤꯃ
ꯑꯍꯥꯥꯟꯕ ꯑꯍꯥꯥꯟꯕ ꯄꯨꯟꯕ ꯃꯤ ꯑꯗꯨꯝ ꯍꯥꯏꯕꯅꯦ ꯅꯪꯗꯣ ꯑ ꯀꯔꯤꯅꯣꯃꯥꯏ ꯃꯑꯣꯡ ꯕꯣꯅ
ꯃꯤꯨ ꯑꯖꯩ ꯎꯆ ꯆꯂꯦꯒ ꯊꯅ
ꯅꯪꯗꯤ ꯌꯥꯎꯗꯕ ꯌꯥꯗꯦ ꯃꯤꯋꯥ ꯈꯨꯗꯤꯡꯃꯛꯇꯤ ꯑꯩꯅ ꯅꯣꯡꯃꯗ ꯂꯦꯝ ꯊꯥꯕ ꯌꯥꯎꯈ꯭ꯔꯕ꯭ꯔꯅꯤ
ꯑꯩ ꯈꯪꯖꯗꯕꯅꯦ ꯑꯁꯦꯡꯕꯒꯤ ꯑꯩꯅ ꯉꯥꯡꯉꯤꯗꯣ ꯑꯩ ꯏꯁꯥꯁꯦ ꯀꯩ ꯈꯪꯖꯗꯦꯕ ꯍꯥꯏꯕꯗꯨꯗ ꯑꯩ ꯍꯥꯏ ꯐꯩꯁꯦ ꯍꯣꯏꯁꯨ ꯍꯥꯏꯗ꯭ꯔꯦ
ꯍꯥꯏꯅ ꯑꯩꯅ ꯈꯪꯖꯗꯕꯅꯦꯕ ꯅꯪꯅ ꯅꯠꯇ꯭ꯔꯥ
ꯑ ꯍꯧꯖꯤꯗꯤ ꯌꯥꯝ ꯊꯤ ꯐꯔꯝꯅꯦ ꯍꯦ
ꯐꯔꯦ ꯐꯔꯦ ꯍꯧꯖꯤꯛꯇꯤ ꯌꯥꯝ ꯊꯤꯅ ꯐꯔꯦ ꯀꯩꯅꯣ ꯊꯤꯅ ꯏꯝꯄ꯭ꯔꯨꯨꯞ ꯑꯣꯏꯔꯦꯍꯦ ꯅꯪ
ꯎ ꯁꯅꯣꯏꯕ ꯌꯥꯝꯝ ꯊꯦꯡꯉꯗꯔ
ꯃꯥꯅꯦ ꯑꯩꯉꯣꯟꯗ ꯑꯐꯕ ꯃꯌꯥꯝꯗꯣ ꯂꯧꯁꯤꯟꯅꯗꯔꯦ ꯅꯪ ꯍꯧꯖꯤꯛꯇ ꯀꯤꯩꯅꯣ ꯇꯧꯔꯦ ꯅꯠꯇ꯭ꯔ ꯒ꯭ꯌꯥꯟ ꯇꯥꯔꯦ ꯅꯠꯇ꯭ꯔꯥ
ꯎ ꯎ ꯎ ꯁꯤꯅꯤꯉꯦ
ꯅꯁꯥꯅ ꯌꯥꯖꯅꯤꯡ ꯀꯗꯔꯤꯅꯤꯅꯦ ꯑꯗꯨꯖ
ꯂ ꯐꯨꯂꯤ ꯐꯨꯂꯤ ꯂꯦ ꯁꯤꯔꯤꯒ ꯀꯗ ꯑꯦ ꯑꯩ ꯑꯃꯨꯛ ꯇꯧꯔꯛꯀꯦ
ꯍꯣꯏ ꯍꯣꯏ ꯍꯣꯏ ꯇꯧꯔꯣ ꯇꯧꯔꯣ
ꯊꯗ
ꯎꯝ